꯭ꯇꯥꯕꯔꯣ
ꯇꯥꯏꯌꯦ
ꯁꯣꯝꯁꯤꯕꯨ ꯀꯔꯤ ꯇꯧꯔ ꯂꯩꯕ꯭ꯔꯣ ꯫
ꯇꯨꯝꯒꯦ ꯇꯧꯕꯅꯦ
ꯎꯝ ꯅꯣꯡ ꯆꯨꯕꯒꯤ ꯃꯈꯣꯟ ꯇꯥꯕ꯭ꯔꯥ ꯅꯣꯏꯔꯣꯝꯗꯁꯨ
ꯇꯥꯏꯗ
ꯑꯩ ꯑꯦꯔꯄꯣꯔꯠ ꯄꯥꯏꯕꯒꯤ꯫
ꯑꯩꯕꯨꯗꯤ ꯇꯥꯗꯦ꯫
ꯌꯥꯝ ꯀꯟꯅ ꯆꯨꯕ ꯃꯥꯜꯂꯦ꯫ ꯑꯗꯨꯏꯒꯤ ꯃꯄꯥꯟ ꯊꯣꯛꯄ ꯑꯩꯈꯣꯏꯗꯣ ꯏꯁꯤꯡꯁꯨ ꯂꯩꯗꯕꯅꯤꯅ ꯁꯤꯟꯇꯦꯛꯁ ꯑꯃ ꯊꯝ ꯑꯩ ꯏꯁꯤꯡ ꯂꯥꯎꯅꯤꯡꯉꯥꯏ꯫
ꯑꯥ꯫
ꯄꯃꯨꯋ ꯌꯦꯟ ꯑꯩꯗꯤ ꯋꯥꯔꯦ ꯀꯟꯕꯅꯤꯅꯀꯣ ꯑꯩꯈꯣꯏꯗꯤ
ꯀꯔꯤꯒꯤꯔꯥ ꯈꯪꯗꯦ ꯉꯁꯤ ꯈꯛꯇꯅꯤꯀꯣ ꯑꯩꯁꯨ
ꯈꯪꯗꯦꯗ ꯍꯣꯏꯗꯤ ꯋꯥꯕꯁꯦ ꯀꯔꯤꯅꯣ ꯍꯥꯏꯕ ꯈꯪꯗꯦ
ꯁꯦꯖ
ꯅꯣꯡ ꯐꯖꯅ ꯆꯨꯔꯒ ꯑꯁꯤꯜ꯫ ꯑꯁꯤ ꯃꯥꯏꯔꯦꯟꯒꯤ ꯃꯇꯣꯟꯗꯣ꯫
ꯃꯅꯥ ꯃꯥꯏꯔꯦꯟ ꯃꯅꯥ ꯃꯇꯣꯟ ꯆꯥꯏꯌꯦ꯫
ꯑꯗꯨꯗ꯫ ꯉꯥ ꯑꯩꯗꯤ ꯏꯔꯣꯟꯕ ꯆꯥꯌꯦ ꯉꯁꯤꯗꯤ꯫
ꯑ꯫
ꯑꯗꯨ ꯌꯦꯟꯁꯥꯡꯗꯨꯗꯀꯣ ꯑ꯫ ꯃꯆꯥ ꯃꯆꯥ ꯂꯩꯗꯅ ꯑꯗꯣ ꯍꯥꯞꯄꯗꯤ ꯌꯥꯝ ꯍꯥꯎꯋꯦ꯫
ꯑꯩꯈꯣꯏꯗꯤ ꯆꯝꯊꯣꯡ ꯊꯣꯡꯉꯤꯗ꯫ ꯇꯤꯜꯂꯧꯒ ꯍꯥꯄꯔꯒ꯫ ꯁꯤ ꯎꯝ ꯊꯨꯝꯃ ꯈꯔ ꯍꯥꯄꯔꯒ ꯈꯔ꯫ ꯀꯣ
ꯑꯩꯈꯣꯏ ꯑꯁ ꯁꯥꯕ ꯆꯥꯃꯟꯕꯒꯤꯔꯥ ꯈꯪꯗꯦ ꯍꯧꯖꯤꯛꯀꯥꯟꯁꯦ꯫ ꯆꯥꯃꯥꯟꯕꯒꯤꯔ꯫ ꯑꯩ ꯑ ꯑꯥꯜꯁꯥꯔ ꯑꯃꯨꯛꯀ ꯊꯣꯛꯑꯦ꯫
ꯎꯝ ꯃꯣꯔꯣꯛꯁꯨ ꯆꯥꯕꯒꯤ ꯑꯣꯏꯔꯝꯕ ꯌꯥꯏ ꯅꯪꯒꯤꯗꯣ ꯑꯗꯨꯗꯤ꯫
ꯌꯥꯝ ꯆꯥꯕꯅꯦ ꯃꯣꯔꯣꯛ ꯉꯥꯛꯇ ꯆꯥꯏ ꯑꯁꯥꯕ ꯉꯥꯛꯇꯒ ꯆꯥꯏ꯫
ꯃꯣꯔꯣꯛ ꯆꯥꯔꯗꯤ ꯑꯗꯨꯗꯤ ꯊꯣꯛꯇꯤ ꯊꯣꯛꯄꯅꯦ꯫
ꯑ ꯊꯣꯛꯈ꯭ꯔꯁꯨꯀꯣ ꯂꯦꯞꯄ ꯉꯝꯗꯦ ꯑꯩꯗꯤ꯫
ꯍꯥꯏꯗꯤ ꯃꯣꯔꯣꯛꯇꯤ ꯆꯥꯗ꯭ꯔꯁꯨ ꯌꯥꯗꯤ ꯌꯥꯏꯌꯦꯗ ꯑꯩꯒꯤꯗꯤ꯫ ꯑꯩꯒꯤ ꯁꯝꯁꯦ ꯊꯨꯅ ꯁꯦꯡ ꯁꯥꯡꯈ꯭ꯔꯗꯤ ꯐꯒꯗꯕ꯫
ꯍꯞꯇꯥ ꯑꯃ ꯂꯩꯔꯗꯤꯀꯣ ꯌꯥ
ꯅꯣꯛꯅꯤꯡꯕꯒꯨꯝ ꯇꯧꯋꯦ ꯑꯉꯥꯡ ꯆꯍꯤ ꯑꯍꯨꯝꯒꯨꯝꯕꯅ꯫ ꯃꯊꯥꯟꯗ ꯑꯁꯤ ꯀꯇꯤ ꯄꯥꯏꯔꯒ ꯇꯥꯎꯕꯗꯒꯨꯝ ꯃꯥꯜꯂꯦ ꯑꯩꯒꯤꯁꯦ꯫
ꯑꯩꯒꯤꯗꯤ ꯐꯖꯌꯦ꯫ ꯁꯝꯗꯣ ꯐꯖꯌꯦ ꯑꯩꯒꯤꯗꯤ꯫
ꯅꯣꯡꯐꯨꯡꯅ ꯆꯨꯔꯒ ꯁꯦꯟꯇꯦꯁꯇꯨ ꯊꯜꯂꯗꯤ ꯐꯥꯒꯗꯕ꯫
ꯊꯝꯈ꯭ꯔꯦ ꯁꯤꯟꯇꯦꯛꯁ ꯑꯗꯣ ꯊꯟ ꯊꯟꯒꯦꯔꯥ ꯊꯜꯂꯣꯏꯒꯦꯔꯥ ꯈꯪꯗꯦ꯫
ꯑꯃꯥꯗꯨꯗꯗꯤ ꯅꯣꯏ ꯈꯨꯠꯅ ꯁꯣꯛꯄ꯭ꯔꯥ꯫
ꯑꯗꯣ ꯑꯩꯈꯣꯏꯗꯣ ꯌꯥꯝꯗꯕ ꯏꯁꯤꯡꯗꯣ꯫ ꯑꯗꯨꯒꯤ ꯂꯣꯏ ꯂꯧꯊꯣꯛꯈ꯭ꯔꯒ ꯑꯃꯨꯛ ꯊꯝꯒꯦ꯫ ꯑꯩꯗꯣ ꯈꯔ ꯉꯟꯅ ꯇꯧꯔꯗꯤ ꯊꯥꯟꯒꯗꯕꯅꯦꯕ ꯏꯃꯥꯟꯅꯕꯤ ꯅꯑꯃ ꯍꯣꯏ ꯅꯦꯛꯁꯠ ꯏꯁ꯭ꯇꯣꯔꯗ ꯂꯩꯕ ꯅꯨꯄꯤꯗꯨꯅ ꯑꯁ ꯅꯣꯏ ꯑꯩꯈꯣꯏ ꯏꯁꯤꯡ ꯂꯩꯇꯦ ꯍꯥꯏꯕ ꯈꯪꯕꯒꯤ ꯑꯁꯤ ꯑꯁꯤꯒꯤ ꯑꯣꯏꯅ ꯂꯑꯣ ꯏꯁꯤꯡ ꯂꯥꯛꯇ꯭ꯔꯦ ꯍꯥꯏꯕ ꯌꯥꯝ ꯁꯦꯡꯈ꯭ꯔꯦ ꯄꯥꯝꯃꯨꯑꯦꯅ
ꯍꯧꯖꯤꯛꯀꯥꯟ ꯏꯁꯤꯡ ꯄꯥꯛ ꯂꯥꯛꯇꯦꯀꯣ
ꯍꯣꯏ ꯍꯌꯦꯡ ꯂꯥꯛꯀꯦꯔꯥ ꯈꯪꯗꯦ ꯑꯗꯣ ꯂꯥꯛꯑꯁꯨ ꯌꯥꯝ ꯊꯦꯡꯉ ꯊꯦꯡꯉ ꯂꯥꯛꯄ ꯑꯗꯨꯒꯤ
ꯑꯩꯈꯣꯏꯗꯁꯨ ꯂꯥꯛꯇꯕꯒꯤꯀꯣ ꯑꯗꯨꯝ
ꯎꯝ
ꯑꯩꯈꯣꯏꯗ ꯇꯥꯏꯅꯔꯒ ꯂꯩꯕꯗꯣ ꯏꯁꯤꯡ ꯈꯔ ꯄꯥꯏꯔꯗꯤ ꯐꯤꯁꯨ ꯁꯨꯒꯅꯨ ꯀꯥꯏꯅ ꯐꯤ ꯁꯨꯅꯤꯉꯥꯏ ꯌꯥꯝ ꯂꯩꯕꯅꯦ ꯉꯁꯥꯏꯒꯤꯁꯨ꯫ ꯏꯁꯤꯡ ꯇꯥꯗꯕꯒꯤꯀꯣ ꯏꯁꯤꯡ꯫ ꯑꯦ ꯐꯤ ꯁꯨꯕꯁꯨ ꯌꯥꯗꯕ ꯑꯗꯨꯒ ꯑꯗꯨꯒꯤ ꯉꯥꯏꯔꯒ ꯂꯩꯕꯅꯦ꯫ ꯑꯩ꯫
ꯎꯝ꯫ ꯑꯁ ꯐꯤ ꯁꯨꯔꯁꯨ ꯊꯝꯐꯝ ꯂꯩꯇꯦꯅꯦ ꯑꯩꯈꯣꯏꯗꯤ ꯃꯤ ꯌꯥꯝꯕꯅꯤꯅ꯫ ꯅꯣꯏꯒꯤꯗꯣ ꯈꯔ ꯐꯥꯏꯌꯦ ꯃꯊꯇ ꯂꯩꯌꯦꯅ ꯈꯔ
ꯃꯊꯥꯛꯇꯨꯗꯤ ꯍꯣꯏ ꯂꯩꯌꯦ ꯑꯗꯣ ꯑꯁ ꯐꯤ ꯁꯨꯕꯁꯦꯀꯣ ꯅꯨꯡꯇꯤ ꯁꯨꯕꯅꯦ
ꯍꯣꯏ ꯃꯤ ꯑꯗꯨꯝ ꯌꯥꯝꯅ ꯂꯩꯕꯅꯤꯅ ꯎꯄꯥꯏ ꯂꯩꯇ꯭ꯔꯦꯗ ꯑꯗꯨꯕꯨꯗꯤ
ꯐꯥꯝꯒ ꯂꯩꯗꯕꯅꯤ
ꯍꯣꯏ ꯅꯣꯡ ꯀꯟꯅ ꯆꯨꯔꯤ ꯇꯨꯝꯕ ꯅꯨꯡꯉꯥꯏꯒꯅꯤ ꯍꯦꯟꯅ
ꯍꯣꯏ ꯅꯨꯡꯉꯥꯏꯌꯦ ꯀꯟꯅ ꯇꯥꯗ꯭ꯔꯁꯨ ꯑꯗꯨꯝ ꯑꯩꯈꯣꯏ ꯃꯅꯥꯛꯇ ꯇꯤꯟ ꯂꯩꯌꯦꯗꯅ
ꯑ
ꯍꯣꯏ ꯊꯧꯅꯥ ꯃꯃꯥꯡꯗ ꯑꯗꯨꯒꯤ ꯃꯈꯣꯟ ꯈꯔꯗꯤ ꯇꯥꯌꯦꯕ ꯑꯗꯨꯒꯤ
ꯑꯣꯥ
ꯉꯥꯏꯌꯣ ꯎꯝ ꯑꯩ ꯍꯥꯏꯒꯦ ꯀꯨꯏꯔꯥ ꯑꯩꯈꯣꯏ ꯐꯦꯅꯦꯜ ꯅꯨꯃꯤꯠꯇꯣ ꯆꯥꯛ ꯆꯥꯃꯤꯟꯅꯁꯦ ꯍꯥꯏꯕꯗꯣ ꯀꯥꯏꯗ ꯆꯁꯤꯔꯥ
ꯈꯪꯗ꯭ꯔꯦ ꯒꯌꯥꯡꯒ ꯇꯥꯗ꯭ꯔꯦ ꯑꯩ
ꯑꯩꯁꯨꯅꯦ ꯌꯦꯡꯉꯣ ꯃꯄꯥꯝꯁꯨ ꯈꯪꯗꯦ ꯁꯤ ꯏꯃꯥꯟꯅꯕꯤ ꯃꯁꯝ ꯁꯥꯡꯕ ꯍꯣꯏꯗꯣ ꯌꯦꯡꯒꯦꯔꯥ ꯑꯗꯨ ꯅꯠꯇ꯭ꯔꯒ ꯑꯒꯤ ꯁꯤ ꯁꯤꯗꯁꯨ ꯑꯗꯨꯝ ꯌꯦꯡꯉꯦ ꯍꯥꯏꯌꯦ ꯑꯗꯨꯒ ꯀꯣ ꯑꯃꯨꯛ ꯑꯁꯤ ꯇꯔꯨꯡ ꯀꯝꯃ꯭ꯌꯨꯅꯤꯇꯤ ꯍꯣꯜꯗꯁꯨ ꯌꯦꯡ ꯌꯦꯡꯅꯤꯡꯉꯥꯏ ꯍꯥꯏꯌꯦ ꯑꯗꯨꯒꯅꯦ ꯀꯥ ꯍꯣ ꯌꯦꯡꯅꯤꯡꯉꯥꯏ ꯍꯥꯏꯌꯦ ꯍꯥꯏꯌꯦ ꯄ꯭ꯔꯣꯖꯦꯛꯇꯔꯗ
ꯌꯦꯡꯕ ꯃ ꯃꯐꯝꯗꯤ ꯌꯥꯝ ꯌꯥꯝ ꯌꯥꯝꯃꯦ ꯑꯗꯨ ꯑꯣꯏꯔꯁꯨ ꯑꯩꯈꯣꯏꯗꯣ ꯃꯤ ꯈꯪꯅꯕ ꯑꯣꯏꯗ꯭ꯔꯗꯤꯀꯣ ꯀꯥꯏꯕꯁꯨ ꯐꯥꯋꯦꯕ
ꯍꯣꯏ
ꯑꯗꯨꯕꯨ
ꯑꯗꯨꯕꯨꯗꯤ ꯍꯣꯏ ꯃꯤ ꯈꯪꯅꯗꯤ ꯌꯥꯝꯅꯗꯤ ꯂꯏꯗꯤ ꯂꯏꯕꯅꯤ
ꯎ ꯅꯪꯕꯨꯗꯤ ꯍꯣꯏ ꯇꯥꯕꯅꯤ ꯑꯩꯈꯣꯏꯗꯤ ꯈꯪꯅꯕ ꯂꯩꯇꯕꯅꯤ
ꯑꯁ ꯍꯩꯄꯥꯗꯤ ꯆꯞ ꯃꯅꯔꯦꯅ
ꯈꯣꯏꯗꯤ ꯎꯝ
ꯑꯩꯅ ꯍꯦꯟꯅ ꯈꯪꯕꯒꯨꯝ ꯇꯧꯋꯤꯗ
ꯈꯪꯗꯦ ꯑꯩꯈꯣꯏꯁꯦ ꯆꯥꯛ ꯆꯥꯃꯤꯟꯅꯁꯦ ꯍꯥꯏꯕꯗꯨ
ꯑꯩꯗꯤ ꯑꯁꯤ ꯎꯝ ꯃꯅꯨꯡ ꯁꯥ ꯊꯣꯡꯕꯗꯨ ꯆꯥꯅꯤꯡꯉꯦ ꯑꯗꯨꯒ ꯑꯣꯛ ꯁꯥꯒ ꯊꯔꯣꯏ ꯆꯥꯕꯁꯨ ꯍꯥꯎꯋꯤ ꯍꯥꯏꯌꯦꯅ
ꯍꯥꯎꯕꯅꯦ ꯌꯥꯝ ꯍꯥꯎꯌꯦ
ꯊꯥꯔꯣꯏꯒ ꯑꯣꯛꯁꯥꯁꯨ ꯆꯥꯕ ꯌꯥꯏ ꯑꯁ ꯑꯩꯈꯣꯏꯒꯤꯁꯨ ꯆꯥꯡꯔꯗꯤ ꯐꯥꯒꯗꯕ ꯈꯔ ꯑꯣꯏꯔꯁꯨ ꯅꯣꯡꯁꯦ ꯂꯦꯞꯈ꯭ꯔꯦꯅꯦ ꯆꯨꯔꯥꯁꯨ ꯐꯥꯒꯗꯕ ꯑꯩꯈꯣꯏ ꯏꯁꯤꯡ ꯂꯩꯇ꯭ꯔꯦꯅꯦ ꯎꯝ
ꯍꯦ ꯀꯔꯤ ꯇ꯭ꯋꯁꯦꯔꯥ ꯑꯃꯨꯛ ꯀ
ꯍꯣꯏ ꯌꯥꯝ ꯑꯁꯤꯒꯤ ꯑꯣꯏꯅ ꯆꯥꯅꯤꯡꯉꯤꯗ ꯂꯥꯏꯟ ꯂꯥꯛꯄꯗꯨꯗꯤ ꯑꯗꯨꯝ ꯃꯣꯠꯂꯦꯕ ꯑꯅꯝꯁꯨ ꯊꯣꯛꯑꯦ ꯑꯗꯨꯝ
ꯑꯣ ꯆꯥꯗ꯭ꯔꯦ ꯑꯩ ꯑꯁꯤꯒꯤ
ꯅꯣꯡꯒꯤꯁꯦ ꯅꯣꯡꯒꯤꯁꯦ ꯑꯣꯏꯅ ꯄꯥꯝꯃꯦ
ꯑꯣ
ꯌꯥꯝ ꯊꯦꯡꯈ꯭ꯔꯦ
ꯑꯥ
ꯍꯌꯦꯡꯁꯨ ꯀꯔꯤꯔ ꯉꯁꯤ ꯆꯤꯡ ꯆꯠꯄꯤꯒꯤ ꯂꯣꯏ ꯋꯥ ꯋꯥꯍꯜꯂꯦ ꯀꯔꯤꯒꯤꯔꯥ ꯑꯩꯗꯤ ꯋꯥꯗꯤ ꯋꯥꯔꯦ
ꯃꯣꯏꯁꯨ ꯋꯥꯏ ꯍꯥꯏꯕ꯭ꯔꯥ
ꯅꯪ ꯋꯥꯏ ꯍꯥꯏꯕ ꯅꯠꯇ꯭ꯔꯣ
ꯑꯩꯕꯨꯗꯤ ꯍꯣꯏ ꯑꯩꯗꯤ ꯋꯥꯏꯑꯦ ꯑꯗꯣ ꯃꯤ ꯑꯇꯣꯞꯄꯁꯨ ꯋꯥꯏ ꯍꯥꯏꯕ꯭ꯔꯥ
ꯁꯤ ꯑꯃ ꯑꯗꯣ ꯃꯥꯒꯤ ꯏꯁꯇꯦꯇꯥꯁꯇꯣ ꯊꯝꯔꯒ ꯃꯥꯒꯤ ꯀꯔꯤ ꯂꯩꯅꯥꯗꯣ ꯍꯧ ꯍꯧꯕꯒꯨꯝ ꯇꯧꯋꯦꯅ ꯍꯥꯏꯌꯦꯅ
ꯑꯁ ꯈꯪꯗꯦ ꯉꯁꯤ ꯑꯩ ꯌꯥꯝ ꯋꯥꯏꯑꯦ ꯑꯩ ꯄꯨꯛ ꯈꯔ ꯆꯥꯎꯕꯒꯤꯔꯥ ꯈꯪꯗꯦ ꯏꯁꯥꯁꯦ ꯅꯨꯡꯉꯥꯏꯇ꯭ꯔꯦ ꯉꯔꯥꯡ ꯉꯔꯥꯡꯁꯨ ꯐꯖꯅ ꯇꯨꯝꯗꯕꯒꯤꯁꯨ ꯑꯣꯏꯔꯝꯅꯤ
ꯑꯥ
ꯑꯩ ꯉꯥꯟꯅ ꯍꯥꯎꯒꯠꯂꯦꯕ ꯉꯁꯤ ꯍꯧꯒꯠꯂꯒ ꯑꯗꯨꯝ ꯅꯨꯡꯇꯤꯒꯤ ꯇꯨꯝꯗꯕꯅꯦꯕ ꯇꯔꯥ ꯃꯈꯥꯏꯗ ꯅꯠꯇꯦ ꯑꯩꯗꯤ ꯍꯧꯒꯠꯄꯗꯀꯣ ꯇꯔꯨꯛ ꯃꯈꯥꯏ ꯇꯥꯔꯝꯃꯦ ꯑꯗꯨ ꯀꯤ ꯍꯦꯛ ꯑꯃꯨꯛ ꯃꯔꯛ ꯑꯃꯔꯥꯛ ꯇꯨꯝꯃꯦ ꯑꯃꯨꯔꯥꯛ ꯇꯩ ꯃꯔꯛ ꯇꯨꯝꯃꯦ ꯇꯔꯨꯛ ꯇꯔꯦꯠ ꯃꯈꯥꯏꯗꯀꯣ ꯍꯧꯒꯠꯂꯦ ꯑꯗꯨꯒ ꯆꯥꯛ ꯊꯣꯡꯉꯦ ꯆꯥꯛ ꯆꯥꯔꯦ
ꯑꯁ ꯉꯥꯏꯌꯣ ꯑꯩꯈꯣꯏꯅ ꯍꯥꯏꯕꯗꯣ ꯍꯌꯦꯡꯁꯦ ꯆꯠꯀꯦꯔꯥ ꯆꯠꯂꯣꯏꯒꯦꯔꯥ ꯕꯖꯥꯔ ꯎꯝ ꯅꯨꯃꯤꯠ ꯊꯥꯔꯗꯤ ꯑꯩꯗꯤ ꯀꯪꯂꯥꯗ ꯁꯩꯀꯥꯎ ꯊꯥꯎꯕ ꯆꯠꯅꯤꯡꯉꯦ
ꯆꯠꯅꯤꯡꯉꯦ ꯑꯩꯁꯨ ꯀꯥꯝꯗꯣꯏꯅꯦ ꯆꯠꯂꯗꯤ
ꯄꯨꯟꯅ ꯂꯥꯏꯕ ꯆꯦ ꯃꯥꯗꯣ ꯑꯉꯥꯡꯒꯤ ꯈꯔ ꯐꯤꯔꯣꯜꯒꯨꯝ ꯍꯣꯏ ꯌꯦꯡꯕꯤꯌꯣ ꯍꯥꯏꯕ ꯑꯗꯣ ꯌꯦꯡꯕ ꯆꯠ ꯆꯠꯂꯒ ꯑꯗꯨꯝ ꯀꯪꯂꯥꯗ ꯆꯪꯕ ꯌꯥꯏꯅ
ꯍꯣꯏ ꯌꯥꯏ
ꯗꯣ ꯅꯨꯃꯤꯠꯁꯨ ꯌꯦꯡꯁꯦ
ꯌꯦꯡꯁꯦ ꯍꯣꯏ
ꯅꯣꯡꯒꯨꯝꯕ ꯆꯨꯔꯗꯤ
ꯑꯗꯨꯝ ꯀꯪꯂꯥꯗꯨꯗꯤꯀꯣ ꯈꯔ ꯊꯦꯡꯉꯁꯨ ꯌꯥꯕꯅꯦ
ꯀꯅꯗꯦ ꯍꯣꯏ
ꯎꯝ
ꯎꯝ ꯌꯥꯝ ꯉꯟꯗ꯭ꯔꯁꯨ ꯄꯨꯡ ꯑꯅꯤ ꯑꯍꯣꯕꯗꯨ ꯋꯥꯏꯔꯁꯨ ꯇꯠꯄ ꯌꯥꯏꯅ
ꯉꯟꯅ ꯆꯠꯂꯁꯨ ꯅꯨꯡꯁꯥꯒ ꯊꯣꯛꯈ꯭ꯔꯗꯤ ꯈꯣꯏ ꯋꯥꯒꯅꯤꯕ
ꯅꯨꯡꯗ ꯍꯩꯅꯥꯎ ꯌꯥꯝ ꯄꯥꯟꯕꯗꯣ
ꯍꯣꯏ ꯆꯥꯅꯤꯡꯉꯦ
ꯑꯗꯣ ꯍꯩꯅꯥꯎꯗꯣ ꯏꯃꯥꯟꯅꯕꯤ ꯑꯃꯗ ꯅꯠꯇꯦ ꯊꯥꯡꯒꯨꯝꯕ ꯄꯥꯏꯔꯒ ꯆꯠꯁꯤꯔꯥ ꯍꯥꯏꯌꯦ
ꯂꯩꯔꯤꯕ꯭ꯔꯣ ꯍꯧꯖꯤꯛꯐꯥꯎ
ꯈꯔꯗꯤ ꯂꯥꯏꯔꯝꯕ ꯌꯥꯏꯌꯦ ꯑꯩꯗꯤ ꯐꯖꯩ ꯑꯁ ꯑꯩꯈ꯭ꯣꯏ ꯂꯩꯀꯥꯏꯗ ꯍꯅꯥꯎ ꯌꯥꯝ ꯄꯥꯜꯂꯦ ꯃꯨꯟꯕ ꯉꯥꯛꯇ ꯂꯥꯛꯑꯦ ꯑꯗꯨꯣ ꯑꯩꯈꯣꯏ ꯑꯝꯕ꯭ꯔꯦꯂꯥ
ꯀꯔꯤꯒꯤꯔꯥ ꯃꯣꯏꯗꯤ ꯁꯨꯡꯆꯥ ꯆꯥꯗꯦꯀꯣ
ꯆꯥꯕꯅꯤꯅ ꯉꯁꯤꯁꯦ ꯑꯩꯈꯣꯏ ꯂꯧꯕ ꯆꯠꯁꯤꯔꯥ ꯇꯧꯕꯅꯦ ꯅꯣꯡ ꯆꯨꯋꯦ ꯑꯃꯨꯛ ꯈꯔ ꯊꯦꯡꯕ ꯃꯇꯝꯗ ꯆꯩ ꯁꯥꯡꯕ ꯑꯃ ꯄꯥꯏꯔꯒꯀꯣ
ꯃꯤꯅ ꯎꯔꯗꯤꯀꯣ ꯐꯖꯅꯤ
ꯑꯩꯈꯣꯏ ꯈꯨꯟꯒꯤ ꯗꯨꯀꯥꯟ ꯑꯃ ꯂꯩꯌꯦꯅ ꯇꯔꯨꯡꯒꯤꯔꯣꯝꯗ ꯑꯗꯨꯔꯣꯝꯗ ꯗꯨꯀꯥꯟ ꯑꯃꯗ ꯌꯣꯟꯕ ꯑꯗꯨ ꯍꯩꯅꯧꯗꯣ ꯀꯦꯖꯤꯗ ꯀꯌꯥꯔꯥ ꯍꯪꯕ ꯃꯇꯝꯗ ꯁꯚꯦꯟꯇꯤꯅꯦ ꯍꯥꯏꯌꯦ
ꯇꯥꯡꯃꯜꯂꯦ ꯑꯗꯣ ꯍꯥꯡꯕꯅꯤꯅ ꯆꯥꯁꯨ ꯆꯥꯅꯤꯡꯕꯅꯤꯅ ꯍꯥꯐꯒꯨꯝꯕꯁꯨ ꯂꯥꯎꯈ꯭ꯔꯁꯤꯔꯥꯅ ꯍꯣꯏ ꯑꯗꯨꯅꯦ ꯍꯥꯐꯇ ꯑ ꯑꯅꯤꯗ ꯍꯥꯐ ꯇꯥꯈ꯭ꯔꯦ ꯊꯥꯔꯇꯤꯒꯤ ꯂꯧꯋꯦ
ꯇꯥꯡꯉꯦ ꯃꯣꯏꯁꯨ ꯍꯦꯟꯃꯥꯜꯂꯦ
ꯍꯣꯏ ꯑꯩꯈꯣꯏꯁꯨ ꯌꯦꯡꯈꯩꯒꯨꯝꯕ ꯑꯣꯏꯔꯝꯒ ꯀꯦ ꯖꯤ ꯑꯃ ꯂꯧꯒꯦꯅ ꯆꯪꯕꯅꯦꯕ ꯑꯗꯣ ꯇꯥꯡꯃꯟꯕꯒꯤ ꯑꯩꯈꯣꯏꯁꯨ ꯑꯃꯨꯛ ꯇꯥꯟꯕ
ꯎꯝ ꯇꯥꯟ ꯑ ꯇꯥꯡꯉꯤ
ꯅꯍꯥꯟ ꯑꯩ ꯂꯥꯎꯕꯗꯣ ꯂꯣꯀꯦꯜꯒꯤꯅꯦꯕ ꯑꯗꯨ ꯌꯥꯡꯈꯥꯏꯒꯤ ꯂꯥꯎꯕꯅꯦꯕ
ꯑꯣ ꯃꯇꯝ ꯀꯨꯏꯔꯔꯣꯏꯗ ꯃꯦꯡꯒꯣ ꯍꯩꯅꯥꯎꯁꯦ ꯂꯣꯏꯈ꯭ꯔꯅꯤ
ꯍꯣꯏ ꯍꯣꯏ ꯐꯅꯤ ꯆꯠꯊꯣꯛꯈ꯭ꯔꯣ
ꯅꯣꯏ ꯆꯠꯊꯣꯛꯈ꯭ꯔꯣ ꯉꯁꯤ ꯆꯠꯂꯒ
ꯑ ꯂꯥꯏꯕꯨ ꯂꯥꯏꯔꯗꯤ ꯆꯥꯕ ꯌꯥꯏꯌꯦꯕ ꯎ
ꯑꯗꯨꯝ ꯃꯤꯒꯤ ꯌꯨꯝꯗꯒꯤꯔ ꯅꯠꯇ꯭ꯔꯒ ꯑꯗꯨꯝ ꯂꯝꯕꯤꯗ ꯊꯣꯛꯄꯔꯥ
ꯀꯥꯏꯗ ꯀꯪꯂꯥꯗ
ꯍꯩꯅꯥꯎꯗꯣ ꯍꯩꯩꯅꯥꯎꯗꯣ ꯅꯣꯏ ꯎ ꯅꯠꯇꯦ ꯅꯣꯏ ꯂꯩꯀꯥꯏꯗ ꯂꯩ ꯍꯥꯏꯕꯗ ꯑꯗꯣ
ꯂꯝꯕꯤꯗ ꯑꯗꯨꯝ ꯂꯩꯕ
ꯑꯣ ꯃꯄꯨ ꯂꯩꯔꯗꯤ ꯑꯗꯨꯝ ꯍꯥꯡꯉꯒ ꯂꯥꯎꯕꯁꯨ ꯌꯥꯏꯌꯦ ꯑꯗꯨꯅ ꯃꯣꯏꯅ ꯆꯥꯗ꯭ꯔꯗꯤ
ꯃꯄꯨꯗ ꯍꯥꯡꯉꯒ ꯅꯤꯁꯤꯔꯥꯅ ꯈꯟꯕꯅꯦ ꯑꯩꯈꯣꯏꯗꯣ
ꯇꯧꯕ ꯌꯥꯏꯑꯦ ꯃꯣꯏꯅ ꯆꯥꯗ꯭ꯔꯗꯤ
ꯍꯣꯢ ꯂꯣꯏ ꯃꯨꯜꯂꯒ ꯂꯩꯔꯝꯅꯤꯗ